ꯀ
ꯍꯧꯖꯤꯛ ꯃꯛ ꯕꯣꯜ ꯁꯥꯟꯅꯕ ꯆꯠꯂꯒ ꯍꯜꯂꯛꯄ
ꯑꯁ ꯅꯨꯡꯉꯥꯏꯌꯦꯅꯦ ꯑꯗꯨꯗꯤ
ꯍꯣꯏ ꯀꯩꯗꯧꯔꯤꯒꯦ ꯅꯪꯗꯤ ꯄꯨꯁꯑꯞ ꯇꯧꯗ꯭ꯔꯤ ꯑꯩ ꯍꯣꯁꯇꯦꯜꯗ ꯃꯤ ꯆꯪꯕ ꯑꯗꯨꯒꯤ ꯉꯥꯏꯔꯤꯕ
ꯑꯣꯁ
ꯉꯥꯏꯕ ꯑꯣꯏꯅ ꯋꯥꯔꯤ ꯁꯥꯟꯅꯁꯤ ꯇꯧꯕꯅꯤꯗ ꯌꯥꯏꯅ
ꯌꯥꯏ ꯀꯩꯁꯨ ꯀꯥꯏꯗꯦ
ꯉꯁꯤꯗꯤ ꯉꯁꯤꯗꯤ ꯑꯗꯨꯝ ꯂꯩꯕ꯭ꯔꯣ ꯌꯨꯝꯗ ꯊꯕꯛ ꯆꯠꯄ꯭ꯔ ꯅꯪꯗꯤ
ꯊꯕꯛ ꯆꯠꯂꯦ ꯍꯜꯂꯛꯑꯒ ꯂꯩꯕꯅꯦ
ꯀꯔꯤ ꯊꯕꯛ ꯇꯧꯕ꯭ꯔꯣ ꯅꯪꯁꯦ
ꯎꯝ ꯍꯥꯏꯔꯣꯏꯗ
ꯍꯩꯌꯦꯗ
ꯊꯕꯛ ꯇꯧꯕꯅꯦ ꯊꯕꯛ ꯍꯥꯏꯕ ꯌꯥꯗꯕ ꯊꯕꯛꯅꯦꯗ ꯁꯤꯁ
ꯑꯂꯣꯠꯄ ꯊꯕꯛ ꯑꯣꯏꯕꯖꯥꯠꯅꯤꯅꯦ
ꯑꯦꯁ ꯑꯔꯣꯠꯄ ꯍꯥꯏꯕꯨ ꯌꯥꯝ ꯂꯣꯠꯄꯗꯤ ꯅꯠꯇꯦꯗ ꯍꯥꯏꯕ ꯇꯟꯕꯀꯣ
ꯅꯪꯗꯤ ꯉꯁꯤ ꯀꯩ ꯏꯟꯁꯥꯡ ꯆꯥꯔꯦ
ꯑꯩꯗꯤ ꯑꯌꯨꯛꯇꯤ ꯑꯌꯨꯛꯇꯤ ꯎꯇꯤ ꯆꯥꯏꯌꯦ ꯑꯗꯣ ꯍꯧꯖꯤꯛꯇꯤ ꯍꯧꯖꯤꯛꯁꯤ ꯀꯔꯤ ꯊꯣꯡꯕꯅꯣꯀꯣ ꯍꯧꯖꯤꯛꯃꯛ ꯑꯩ ꯀꯤꯠꯆꯟ ꯆꯪꯕꯗꯣ ꯀꯥꯎꯈ꯭ꯔꯦ
ꯎꯝ
ꯃꯨꯁꯔꯨꯝ ꯃꯁꯔꯨꯝ
ꯃꯁꯔꯨꯝ ꯍꯥꯎꯒꯅꯤꯅꯦ
ꯍꯥꯎꯒꯅꯤ
ꯅꯣꯏ ꯍꯣꯁ ꯅꯪ ꯍꯣꯁ ꯆꯦꯜꯗ ꯂꯩꯕ ꯅꯠꯇ꯭ꯔꯣ ꯎꯝ
ꯎꯇꯤ ꯎꯇꯤ ꯆꯥꯕ ꯍꯥꯎꯕ꯭ꯔꯣ
ꯎꯇꯤꯗꯤ ꯑꯗꯨꯝ ꯍꯣꯁꯇꯦꯜꯒꯤ ꯎꯇꯤꯗꯤ ꯍꯥꯎꯇꯦ ꯌꯨꯝꯒꯤ ꯎꯇꯤꯗꯤ ꯍꯥꯎ
ꯍꯣꯁꯇꯦꯜꯒꯤ ꯎꯇꯤꯗꯤ ꯀꯃꯥꯏꯅ ꯇꯧꯕ꯭ꯔ ꯃꯍꯤ ꯈꯛꯇ ꯑꯣꯏꯕ꯭ꯔ
ꯍꯣꯁꯇꯦꯜꯒꯤ ꯎꯇꯤꯁꯦ ꯃꯅꯥ ꯃꯁꯤꯡ ꯑꯃꯁꯨ ꯍꯥꯞꯇꯕ ꯌꯥꯝ ꯆꯝꯅ ꯊꯣꯡꯕ ꯍꯣꯏ
ꯃꯣꯏꯒꯤ ꯎꯇꯤꯗꯣ ꯋꯥꯏꯠ ꯀꯂꯔ ꯑꯣꯏꯕ꯭ꯔꯕ ꯋꯥꯏꯠꯇ
ꯋꯥꯏꯠ ꯀꯂꯔ ꯋꯥꯏꯠ ꯀꯂꯔꯗ ꯑꯣꯏꯕ ꯎꯝ
ꯑ ꯗꯨꯒꯨꯝꯕꯅꯤ ꯍꯥꯎꯇꯕꯅꯤ
ꯍꯣꯏ ꯅꯪꯅ ꯊꯣꯡꯕꯤꯌꯨ ꯂꯥꯎ
ꯔꯦꯁ ꯋꯥꯔꯤꯗꯤ ꯑꯩꯈꯣꯏꯗꯤ ꯊꯣꯡꯕ ꯍꯩꯇꯦꯗ ꯑꯁ ꯀꯗꯥꯏꯗꯒꯤ ꯅꯣꯗ ꯑꯩꯗꯤ ꯍꯩꯇꯦ
ꯂꯩꯁꯥꯕꯤꯅ ꯊꯣꯡꯕ ꯍꯣꯁꯇꯦꯜꯗ ꯂꯩꯕꯤ ꯂꯩꯁꯥꯕꯤꯅ ꯊꯣꯡꯕ ꯆꯥꯛ ꯌꯦꯟꯁꯥꯡ ꯆꯥꯗꯕ ꯀꯨꯏꯔꯦꯅꯦ
ꯁꯦꯁ ꯃꯤꯗꯤ ꯂꯩꯁꯥꯕꯤ ꯌꯥꯝ ꯆꯥꯔꯛꯏꯀꯣ
ꯌꯨꯝꯗ ꯂꯩꯔꯤꯉꯥꯏ ꯃꯇꯝꯗꯗꯤ ꯌꯥꯝ ꯆꯥꯔꯛꯄꯅꯤ ꯑꯗꯣ ꯍꯣꯁꯇꯦꯜꯗ ꯂꯩꯕꯤ ꯆꯥꯔꯛꯇ꯭ꯔꯤꯅꯦ
ꯑꯁ ꯌꯨꯝꯗ ꯂꯩꯁꯥꯕꯤ ꯌꯥꯝ ꯂꯩꯕꯖꯥꯠꯅꯤꯅꯦ
ꯐꯥꯒꯤ ꯇꯧꯕꯅꯤꯗ
ꯀꯣ ꯍꯝ ꯍꯨꯝ ꯅꯣꯏ ꯅꯣꯏꯗꯤ ꯄꯨꯡ ꯀꯌꯥꯗ ꯇꯨꯝꯕ꯭ꯔꯣ
ꯑꯩꯗꯤ ꯑꯌꯨꯛꯇ ꯇꯨꯝꯃꯦ ꯅꯨꯡꯗꯥꯡꯗ ꯇꯨꯝꯗꯦ
ꯂ ꯀꯔꯤꯒꯤ
ꯅꯨꯡꯗꯥꯡꯗ ꯇꯨꯝꯕ ꯌꯥꯗꯕ ꯂꯥꯏꯔꯤꯛ ꯄꯥꯕ
ꯍꯦꯁ ꯃꯤꯗꯤ ꯌꯥꯗꯦꯀꯣ
ꯃꯤꯗꯤ ꯌꯥꯗꯦꯀꯣ ꯀꯔꯤ ꯃꯊꯦꯜ ꯍꯣꯠꯅꯔꯤꯒꯦ
ꯏꯅꯥꯎꯅꯨꯄꯤꯅ ꯑꯃ ꯕꯦꯂꯦꯟꯇ꯭ꯔꯤꯗꯣ ꯂꯦꯟꯇ꯭ꯔꯤ ꯑꯗꯨ ꯏꯔꯣꯜꯂꯦ ꯑꯗꯨꯒ ꯀꯥꯡꯉꯧ ꯑꯃ ꯇꯧꯋꯦ
ꯑꯠꯆꯥ ꯍꯥꯎꯕꯅꯤꯍꯦ
ꯍꯥꯎꯒꯅꯤ ꯉꯁꯤꯗꯤ ꯑꯗꯣ ꯎꯝ ꯕꯦꯂꯦꯟꯇ꯭ꯔꯤ ꯇ꯭ꯔꯤꯗꯣ ꯆꯥꯅꯤꯡꯗꯕ ꯑꯩꯅ
ꯑꯧ
ꯑꯗꯨꯗꯤ ꯆꯥꯅꯤꯡꯗꯦ ꯄꯥꯝꯗꯦ ꯍꯥꯎ ꯇꯦ
ꯋꯥꯔꯤ ꯀꯌꯥꯝ ꯁꯥꯔꯒꯦ
ꯍꯩ ꯋꯥꯔꯤ ꯌꯥꯝ ꯁꯥꯗꯦ
ꯋꯥꯔꯤ ꯌꯥꯝ ꯁꯥꯗꯦ ꯈꯔ ꯌꯥꯝ ꯁꯥꯕ ꯌꯥꯗ꯭ꯔꯣ
ꯈꯔ ꯌꯥꯝ ꯁꯥꯟꯅꯩ ꯃꯇꯝ ꯂꯩꯇꯦꯗ ꯑꯃꯒꯗꯤ ꯁꯥꯟꯅꯩꯌꯦ
ꯉꯔꯥꯡꯗꯤ ꯋꯥꯔꯤ ꯁꯥꯃꯟꯗꯤ ꯍꯥꯏꯗꯤ ꯋꯥꯈ꯭ꯔꯕꯅꯤ
ꯁꯦꯁ ꯌꯥꯗꯦꯀꯣ ꯃꯤꯗꯤ ꯑꯩꯗꯤ ꯋꯥꯔꯤ ꯁꯥꯟꯅꯅꯤꯡꯉꯥꯏ ꯑꯗꯣ ꯃꯤ ꯌꯥꯝ ꯈꯪꯕ ꯑꯣꯏꯗꯕꯅꯦ ꯇꯟꯕꯀꯣ
ꯒ꯭ꯔꯨꯞꯇꯨꯗ ꯑꯗꯨꯝ ꯊꯥꯖꯜꯂꯣꯗꯅ ꯑꯩꯁꯨ ꯈꯪꯗꯦ ꯑꯩꯁꯨ ꯈꯪꯕ ꯑꯝꯇ ꯌꯥꯎꯗꯦ ꯉꯔꯥꯡ ꯁꯥꯔꯤꯗꯣ ꯈꯪꯗꯕ ꯃꯤ ꯉꯥꯛꯇꯅꯤ
ꯉꯁꯥꯏ ꯑꯩ ꯑꯩ ꯅꯣꯛꯅꯤꯡ ꯅꯣꯛꯄꯗ ꯁꯤꯒꯦꯇꯧꯕꯅꯦ ꯅꯨꯄꯥ ꯑꯃꯀꯣ
ꯍꯣꯏ
ꯑꯥ ꯇꯤ ꯑꯦꯝ ꯑꯦꯜ ꯇꯤ ꯑꯦꯝ ꯑꯦꯜ ꯑꯗꯨꯝ ꯍꯥꯏꯒꯦꯀꯣ ꯈꯨꯟꯒꯤ ꯃꯃꯤꯡꯗꯤ ꯍꯥꯏꯕ ꯌꯥꯔꯔꯣꯏ ꯇꯤ ꯑꯦꯝ ꯑꯦꯜ ꯈꯪꯕ꯭ꯔꯥ ꯑꯗꯨ ꯑꯗꯨ ꯈꯨꯟꯗꯒꯤꯅꯦꯕ
ꯎꯝ
ꯑꯗꯨꯗ ꯎꯝ ꯀꯩꯅꯣ ꯑ ꯆꯥꯏ ꯍꯥꯏ ꯃꯥꯗꯣ ꯀꯔꯤꯕ ꯁꯣꯏꯕꯨꯝ ꯅꯠꯇꯦ ꯑꯃ ꯃꯔꯣꯛ ꯃꯦꯠꯂꯒ ꯆꯥꯕꯗꯣ ꯎꯁꯣꯏ ꯍꯥꯏꯕ꯭ꯔꯥ
ꯀꯔꯤ
ꯎꯁꯣꯏ ꯍꯥꯏꯕꯗꯨ ꯈꯪꯕ꯭ꯔꯥ ꯃꯣꯔꯣꯛ ꯃꯦꯠꯂꯒ ꯆꯥꯕꯗꯣ ꯑꯗꯨꯗꯣ ꯉ ꯊꯥꯏ ꯃꯥꯅ ꯍꯥꯏꯕ ꯀꯥꯟꯗ ꯑꯩꯗꯣ ꯈꯪꯗꯕ
ꯎꯝ
ꯑꯗꯨꯒꯤ ꯑꯩꯈꯣꯏ ꯂꯣꯟꯗ ꯉꯥꯡꯂꯛꯄ ꯋꯥꯗ ꯑꯩ ꯅꯣꯛꯄꯗꯣ ꯁꯤꯒꯦ ꯇꯧꯋꯦ
ꯍꯥ ꯍꯥ
ꯗꯧꯕꯗꯣ ꯍꯩ
ꯑꯁ ꯃꯌꯥꯏꯗꯨꯗ ꯃꯔꯛꯇ ꯅꯣꯏ ꯂꯣꯟꯗ ꯉꯥꯡꯉꯛꯄ
ꯍꯣꯏ ꯃꯥꯗꯣ ꯃꯔꯛ ꯃꯔꯛꯇ ꯑꯩꯈꯣꯏ ꯂꯣꯟꯗ ꯑꯗꯨꯝ ꯌꯥꯎꯋꯦ
ꯂꯣꯏꯔꯦꯍꯦ
ꯑꯗꯨꯒꯤ ꯑꯩ ꯑꯁ ꯉꯁ꯭ꯋꯥꯏꯗꯤ ꯅꯣꯛꯄꯅꯦ ꯐꯖꯅ ꯃꯥꯗꯣ ꯈꯔ ꯀꯔꯤ ꯍꯥꯏꯒꯅꯤ ꯃꯩꯇꯩꯂꯣꯟ ꯉꯥꯡꯕꯗ ꯃꯥ ꯈꯔ ꯅꯨꯡꯉꯥꯏꯇꯕ ꯃꯥꯜꯂꯦꯕꯀꯣ ꯑꯗꯨꯒ ꯃꯥꯅ ꯉꯥꯡꯕ ꯀꯥꯟꯗ ꯍꯥꯏꯕ ꯉꯝꯗꯕꯗꯣ ꯑꯩꯅ ꯑꯗꯨꯝ ꯈꯔ ꯃꯦꯟꯕꯤꯑꯕꯀꯣ ꯅꯣꯛꯄꯗ ꯄꯥꯈꯪ ꯁꯔꯤ ꯃꯥꯜꯂꯦ
ꯅꯨꯡꯉꯥꯏꯔꯤꯅꯦ ꯅꯪꯒꯤ ꯋꯥꯔꯤꯗꯤ
ꯑ ꯄꯥꯈꯪ ꯁꯥꯔꯤꯅꯦꯕ ꯑꯗꯒꯤ ꯑꯁ ꯄꯥꯈꯪ ꯁꯔꯤꯒꯤ ꯋꯥꯔꯤ ꯁꯥꯔꯒ ꯀꯣ ꯅꯨꯄꯤ ꯊꯤꯕꯒꯤꯒ ꯋꯥꯔꯤ ꯁꯥꯔꯒ ꯑꯁ
ꯄꯥꯈꯪ ꯁꯔꯤꯔꯣ ꯂꯣꯏꯔꯦꯍꯦ
ꯄꯥꯈꯪ ꯁꯔꯤ ꯍꯥꯏꯕꯁꯦ ꯍꯥꯏꯗꯤ ꯎꯝ ꯂꯩ ꯐꯗꯅ ꯃꯣꯏ ꯃꯣꯏꯅ ꯈꯟꯕꯀꯣ ꯃꯣꯏꯁꯦ ꯑꯍꯟ ꯑꯣꯏꯔꯦꯅ ꯈꯟꯕꯗꯣ ꯑꯗꯨꯒꯤꯅꯦꯗ ꯊꯥꯔꯇꯤꯗꯤ ꯁꯨꯔ ꯁꯨꯗꯕꯅꯤꯗ ꯃꯣꯏꯅ ꯑꯗꯨꯝ ꯈꯜꯂꯒ ꯍꯥꯏꯕꯗꯣ ꯃꯣꯏ ꯃꯈꯥꯗ ꯑꯗꯨꯗꯤ ꯃꯣꯏ ꯃꯈꯥꯗ ꯖꯨꯅꯤꯌꯔ
ꯍꯥꯏꯌꯣ ꯍꯥꯏꯌꯣ ꯍꯥ ꯍꯥꯏꯌꯣ ꯍꯥꯏꯌꯣ ꯀꯩꯁꯨꯅꯠꯇ ꯑꯩꯒꯤꯗꯨꯗꯤ ꯅꯪꯒꯤꯗꯣ ꯍꯥꯏꯌꯣ
ꯃꯥꯒꯤ ꯃꯈꯥꯗ ꯖꯨꯅꯤꯌꯔ ꯌꯥꯝ ꯂꯩ ꯍꯥꯏꯌꯦ ꯑꯗꯨꯒꯤ ꯃꯉꯣꯟꯗ ꯑꯥ ꯑꯗꯨꯝ ꯁꯥꯔꯤ ꯑꯣꯏꯅ ꯊꯝꯕꯤꯕꯅꯦ ꯅꯣꯛꯅꯤꯡꯕꯖꯦ ꯈꯪꯕ꯭ꯔꯥ ꯑꯥ ꯃꯥ ꯃꯥ ꯌꯥꯝ ꯁꯣꯏꯌꯦ ꯋꯥ ꯉꯥꯡꯕꯗ
ꯑꯣꯝ
ꯑꯗꯨꯒꯤ ꯃꯥꯗꯣ ꯍꯦꯛꯇ ꯀꯕꯨꯏ ꯂꯣꯟ ꯉꯥꯡꯒꯦ ꯇꯧꯕ ꯑꯩꯅ ꯁꯤꯗ ꯉꯥꯡꯗꯅꯕꯒꯣ ꯑꯗꯨꯝ ꯊꯠꯄꯤꯕꯅꯦ ꯑꯩꯅ ꯑꯗꯣ ꯈꯤꯇꯪ ꯃꯅꯤꯄꯨꯔꯤ ꯂꯣꯟ ꯉꯥꯡꯕꯗ ꯅꯨꯡꯉꯥꯏꯇꯕ ꯃꯥꯜꯂꯦ
ꯑꯩꯗꯤ ꯉꯁꯥꯏ ꯌꯥꯝ ꯅꯣꯛꯈ꯭ꯔꯦ ꯑꯗꯣ ꯑꯩ ꯉꯁꯤꯗꯤ ꯅꯨꯄꯤꯒ ꯑꯌꯥꯝꯕ ꯋꯥꯔꯤ ꯁꯥꯟꯅꯩꯌꯦ
ꯅꯨꯡꯉꯥꯏꯔꯝꯃꯔꯣꯏ ꯑꯗꯨꯗꯤ
ꯅꯨꯡꯉꯥꯏꯑꯦꯗ ꯏꯁ ꯉꯁꯥꯏ ꯅꯨꯄꯤꯒ ꯋꯥꯔꯤ ꯁꯥꯟꯅꯕꯗꯣ ꯅꯨꯡꯉꯥꯏꯕꯅꯦ ꯅꯣꯛꯄꯗ ꯅꯣꯛꯄꯗ
ꯍꯥꯏꯗꯤ ꯅꯨꯄꯥꯒ ꯋꯥꯔꯤ ꯁꯥꯕꯕꯁꯤ ꯅꯨꯡꯉꯥꯏꯇꯦ
ꯑꯈꯣꯏꯗꯤ ꯀꯩꯁꯨ
ꯑꯩꯗꯤ ꯅꯨꯡꯉꯥꯏꯌꯦꯗ
ꯎꯝ
ꯋꯥꯔꯤ ꯅꯨꯄꯤꯒꯤ ꯋꯥꯔꯤꯕꯨ ꯀꯩꯅꯣ ꯑꯩꯗꯤ ꯉꯔꯥꯡꯗꯤ ꯑꯩ ꯄꯨꯡ ꯂꯩꯇꯦꯗ ꯑꯩꯅ ꯇꯨꯝꯅꯤꯡꯕ ꯃꯇꯝꯗ ꯇꯨꯝꯃꯦꯗ
ꯑꯗꯨꯗꯤ ꯀꯣꯜꯁꯦ ꯊꯦꯡꯅ ꯇꯧꯔꯛꯄ ꯌꯥꯏ ꯑꯗꯨꯝ ꯕꯔꯣ ꯐꯥꯎꯗꯤ
ꯑꯥ ꯈꯪꯗꯦ ꯑꯩꯗꯣ ꯍꯟꯗꯛ ꯑꯥ ꯉꯔꯥꯡꯗꯤ ꯋꯥꯏ ꯐꯥꯏ ꯐꯪꯗꯦꯕ
ꯎꯝ
ꯑꯗꯣ ꯋꯥꯏ ꯐꯥꯏ ꯐꯪꯗꯕꯅꯤꯅ ꯑꯩꯗꯣ ꯅꯦꯠꯇꯤ ꯂꯣꯏꯒꯗꯧꯔꯦ ꯑꯗꯨꯅ ꯅꯦꯠꯇꯤ ꯅꯨꯡꯉꯥꯏꯔꯦꯕꯀꯣ ꯑꯗꯨꯏ ꯉꯔꯥꯡꯁꯨ ꯅꯦꯠ ꯅꯨꯡꯉꯥꯏꯔꯣꯏꯗꯕꯒꯤ ꯑꯩ ꯀꯣꯜ ꯇꯧꯗꯦꯕ
ꯑꯗꯣ ꯑꯗꯨꯝ ꯇꯨꯝꯃꯦ ꯅꯦꯠ ꯅꯨꯡꯉꯥꯏꯇꯗꯤ ꯀꯥꯟꯅꯗꯦꯗꯅ
ꯍꯥꯏꯗꯤ ꯕꯦꯛꯒ꯭ꯔꯥꯎꯟ ꯅꯣꯏꯁ ꯇꯥꯕ꯭ꯔ ꯑꯩꯒꯤ ꯁꯤꯗ ꯃꯥꯏꯞ ꯁꯤꯗ ꯂꯥꯎꯔ ꯂꯩꯅꯦ ꯇꯥꯟꯖꯥꯁꯤꯗ ꯄꯨꯡꯗꯤ ꯇꯥ
ꯎꯝ ꯅꯪ ꯐꯣꯟꯗꯣ ꯅꯣꯏꯁ ꯀꯦꯟꯁꯦꯂꯦꯁꯟ ꯊꯝꯗ꯭ꯔꯣ
ꯌꯥꯗꯕ ꯁꯤꯒꯤ ꯑꯦꯞꯁ ꯁꯤꯒꯤ
ꯑ ꯎꯝ ꯍꯨꯝ ꯍꯥꯏꯗꯤ ꯏꯁꯥꯒꯤ ꯐꯣꯟꯗ ꯍꯥꯏꯕꯅꯤꯗ
ꯌꯥ ꯌꯥꯏ ꯏꯁꯥꯒꯤ ꯐꯣꯟꯗꯗꯤ
ꯑꯣ ꯑꯗꯨꯗꯣ ꯑꯩꯒꯤꯗꯤ ꯑꯗꯨ ꯊꯝꯕꯅꯤꯅ ꯀꯩꯁꯨ ꯌꯥꯝꯗꯤ ꯇꯥꯗꯕ
ꯎꯝ ꯎꯝ ꯪ ꯅꯪꯁꯤ ꯑꯩꯒꯤ ꯏꯃꯥꯟꯅꯕꯤꯗꯣ ꯌꯥꯝ ꯃꯥꯜꯂꯦꯗ ꯅꯪꯒꯤ ꯐꯣꯇꯣ ꯊꯥꯔꯛꯎꯅꯦ ꯁꯛ ꯌꯡꯒꯦꯅꯦ ꯃꯥ ꯑꯣꯏꯔꯝꯗ꯭ꯔꯅ ꯁꯣꯏꯒꯅꯤꯀꯣ
ꯅꯠꯇꯦ ꯅꯠꯇꯦ ꯅꯪ ꯀꯔꯤꯔꯕ ꯅꯪ ꯍꯨꯖꯤꯛ ꯍꯥꯏꯕꯗꯣ ꯍꯥꯏꯒꯅꯨ ꯅꯪ ꯍꯨꯖꯤꯛ ꯍꯥꯏꯕꯗꯣ
ꯑꯩ ꯑꯩꯒꯤ ꯏꯃꯥꯟꯅꯕꯤ ꯌꯥꯝ ꯃꯥꯜꯂꯦ
ꯑꯗꯨꯝ ꯃꯥꯜꯂꯦꯕꯀꯣ ꯑꯗꯣ ꯅꯪꯅ ꯑꯃꯨꯛꯀ ꯍꯥꯏꯕ ꯋꯥꯔꯠꯁ ꯇꯣ ꯍꯥꯏꯒꯅꯣꯕ
ꯑꯣ ꯌꯥꯗꯦ
ꯌꯥꯗꯦ ꯅꯪ ꯈꯪꯗꯕ꯭ꯔꯣ
ꯂꯣꯏꯔꯦꯍꯦ ꯌꯥꯗꯕ ꯉꯥꯛꯇ
ꯍꯥꯥ
ꯕꯨꯔꯤꯡ ꯌꯥꯝ ꯆꯨꯕꯅꯤꯅꯦ ꯋꯥꯔꯤ ꯁꯥꯕꯁꯦ ꯅꯨꯡꯉꯥꯏꯔꯣꯏꯅꯦ
ꯑꯗꯨꯅꯦ
ꯅꯠꯇ꯭ꯔꯥ ꯅꯨꯡꯉꯥꯏꯒꯗꯧꯕ ꯋꯥꯔꯤ ꯃꯌꯥꯝ ꯊꯠꯄꯤꯔꯦ ꯑꯗꯨꯗꯤ
ꯑ ꯐꯥꯒꯤ ꯇꯧꯔꯒ ꯔꯣꯃꯥꯟꯁ ꯇꯧꯈꯥꯏꯕꯅꯤ ꯀꯔꯤ ꯇꯧꯒꯦꯔꯣ
ꯔꯣꯃꯥꯟꯁ ꯇꯧꯕꯕꯨ ꯀꯔꯤ ꯀꯥꯏꯕ ꯂꯩꯔꯒꯦ ꯅꯠꯇ꯭ꯔꯥ
ꯈꯪꯗꯦ ꯀꯔꯤ ꯇꯧꯕꯔ ꯌꯥꯗꯕ ꯉꯥꯛꯇꯅꯤ
ꯎ ꯎꯝ ꯎꯝ ꯍꯣꯏ
ꯎꯝ ꯑꯃ ꯑꯃꯒꯁꯨ ꯅꯪ ꯋꯥꯔꯤ ꯁꯥꯟꯅꯕ ꯃꯜꯂꯦꯀꯣ ꯀꯩꯅꯣꯗ ꯂꯩꯕꯗꯣ ꯖꯤ ꯗꯕ꯭ꯂꯤꯎ ꯇꯤꯗ ꯂꯩꯕ ꯅꯨꯄꯥꯗꯣ
ꯑꯣ ꯑꯩꯒꯤ ꯏꯃꯥꯟꯅꯕꯅꯤ ꯑꯩꯒꯤ ꯐ꯭ꯔꯦꯟꯅꯦ
ꯑꯣ ꯑꯣ ꯃꯥꯟ ꯃꯥꯅ
ꯑꯗꯨꯒ ꯑꯩꯅ ꯍꯥꯏꯒꯦ ꯑꯩꯅ ꯍꯥꯏꯒꯦ ꯁ꯭ꯄꯦꯁꯤꯐꯤꯛ ꯑꯣꯏꯅ ꯁ꯭ꯇꯦꯠꯀꯤ ꯃꯃꯤꯡꯗꯤ ꯄꯟꯕ ꯌꯥꯏꯌꯦ ꯕꯠ ꯕꯠ ꯑ ꯀꯔꯤ ꯍꯥꯏꯒꯅꯤ ꯅꯣꯏꯅ ꯂꯩꯔꯤꯕ ꯂꯩꯀꯥꯏꯒꯤ ꯃꯤꯡꯗꯣ ꯑꯗꯨꯀꯨꯝꯕꯗꯤ ꯄꯟꯒꯅꯣ ꯍꯥꯏꯌꯦ
ꯑꯍꯣꯏ ꯄꯟꯒꯅꯣ ꯉꯁꯥꯏꯁꯨꯅꯦꯕꯀꯣ ꯎꯝ ꯀꯩꯅꯣ ꯑꯗꯣ ꯑꯩꯅ ꯀꯕꯨꯏ ꯅꯨꯄꯥ ꯑ ꯃꯥ ꯃꯩꯇꯩꯂꯣꯟ ꯌꯥꯝ ꯈꯪꯗꯦ ꯍꯥꯏꯕ ꯅꯨꯄꯥꯗꯣ ꯑꯗꯨꯗ ꯃꯥꯅꯁꯨ ꯑꯩꯉꯣꯟꯗ ꯍꯪꯉꯦꯕꯀꯣ ꯑꯩꯁꯦ ꯀꯗꯥꯏꯗꯒꯤ ꯒꯤꯅꯣ ꯍꯥꯏꯔꯒ ꯑꯗꯨꯗ ꯑꯩꯅ ꯂꯣꯏꯅ ꯍꯥꯏꯕ ꯌꯥꯗꯕꯅꯤꯅ ꯃꯍꯥꯛ ꯇꯌꯦꯕ ꯈꯡꯕ꯭ꯔꯥ
ꯆꯍ ꯍ
ꯑꯗꯨ ꯃꯒ ꯇꯥꯔꯒ ꯃꯁꯦ ꯑꯣ ꯑꯣ ꯑꯣ ꯇꯧꯔꯦ ꯈꯪꯕ꯭ꯔꯥ ꯑꯗꯨꯒ ꯑꯩꯅ ꯑꯣꯠ ꯑꯣꯠ ꯋꯥꯆꯦꯞꯇ ꯑꯃꯨꯛ ꯊꯥꯕꯤꯕꯅꯦꯕ ꯑꯩꯁꯨ ꯅꯣꯛꯅꯤꯡꯕꯗꯨ ꯈꯪꯕ꯭ꯔꯥ ꯑꯗꯨꯅ ꯑꯗꯨ ꯅꯨꯄꯥꯗꯣ ꯑꯩꯒꯁꯨ ꯑꯩꯒ ꯃꯥꯒ ꯑꯗꯨꯝ ꯋꯥꯔꯤ ꯁꯥꯟꯅꯩꯕꯀꯣ ꯑꯗꯨ ꯅꯨꯄꯥ ꯑꯗꯣ ꯅꯪꯒꯤ ꯅꯝꯕꯔꯗ ꯊꯥꯔꯒ ꯑꯩꯒꯤ ꯐ꯭ꯔꯦꯟꯒ ꯋꯥꯔꯤ ꯁꯥꯟꯅꯔꯝꯃꯣꯅ ꯍꯥꯏꯔꯒꯀꯣ ꯅꯝꯕꯔ ꯊꯥꯔꯛꯄꯅꯦ ꯑꯩꯒꯤ ꯐ꯭ꯔꯦꯟꯅꯤ ꯍꯥꯏꯔꯒ ꯍꯣꯏ
ꯍꯣꯏ ꯅꯨꯡꯉꯥꯏꯅꯤ ꯅꯨꯡꯉꯥꯏꯅꯤ ꯑꯗꯨ ꯌꯥꯕꯅꯤꯍꯦ
ꯐꯥꯒꯤꯗꯤ ꯌꯥꯝ ꯇꯧꯋꯦ ꯐꯒꯤ ꯇꯧꯕꯗꯣ ꯅꯨꯡꯉꯥꯏꯌꯦ ꯑꯗꯨꯝ ꯍꯥꯍꯥ ꯐꯒꯤ ꯇꯧꯔꯒꯣ ꯑꯩꯁꯨ ꯑꯗꯨꯝ ꯉꯥꯡꯉꯅꯤꯕꯀꯣ ꯐꯒꯤꯗꯣ ꯑꯗꯨꯝ ꯏꯕꯅꯤ ꯋꯥꯔꯤ ꯁꯥꯅ ꯉꯔꯥꯡꯗꯒꯤ ꯋꯥꯔꯤ ꯁꯥꯟꯅꯕꯗꯣ ꯃꯥꯥꯡꯒ ꯌꯥꯝꯃꯦꯕꯀꯣ ꯋꯥꯔꯤ ꯁꯥꯟꯅꯕꯗꯣ ꯑꯗꯣ ꯑꯩ ꯉꯔꯥꯡ ꯅꯨꯡꯗꯥꯡꯗꯤ ꯁꯥꯟꯅꯗ꯭ꯔꯦ ꯉꯔꯥꯡ ꯅꯨꯡꯗꯥꯡꯗꯣ ꯃ ꯑꯇꯣꯞꯄꯒ ꯁꯥꯟꯅꯕ ꯃꯥꯜꯂꯦ ꯑꯩꯅ ꯅꯦꯋꯥꯛ ꯅꯨꯡꯉꯥꯏꯇꯦ ꯍꯥꯏꯕꯒꯤꯀꯣ ꯑꯗꯨꯒ ꯁꯥꯟꯅꯔꯒ ꯅꯨꯡꯗꯥꯡ ꯗ ꯋꯥꯆꯦꯞꯀꯨꯝꯕꯗꯣ ꯉꯍꯥꯛꯇꯤ ꯋꯥꯔꯤ ꯁꯥꯟꯅꯩ ꯃꯥꯗꯣ ꯐꯅꯤ ꯑꯣꯏꯔꯀꯣ ꯅꯨꯡꯉꯥꯏꯔ ꯋꯥꯥꯟꯗ ꯋꯥꯔꯤ ꯁꯥꯟꯅꯕ ꯖꯣꯛ ꯌꯥꯝ ꯇꯧꯋꯦ ꯐꯥꯒꯤ ꯌꯥꯝ ꯍꯩꯕꯗꯣ